ꯍꯜꯂꯣ ꯆꯌꯥ
ꯍꯥꯎ ꯇꯔꯔꯕꯣ
ꯇꯥꯏ ꯇꯥꯏꯌꯦ
ꯅꯪ ꯄꯩꯈꯥ ꯊꯣꯛꯄꯗꯣ ꯅꯨꯡꯉꯥꯏꯕ꯭ꯔꯣ
ꯑꯗꯨꯝ ꯇꯧꯔꯝꯃꯦꯗ ꯌꯥꯝ ꯍꯦꯟꯅ ꯀꯩꯅꯣ ꯇꯧꯕꯕꯨꯗꯤ ꯑꯣꯏꯗꯦ ꯉꯔꯥꯡꯗꯣ ꯎꯝ ꯀꯩꯅꯣ ꯇꯧꯋꯦ ꯏꯕ ꯅꯪꯉꯣꯏꯒꯦ ꯇꯧꯋꯦ
ꯎꯝ
ꯑꯗꯨ ꯑꯗꯨꯝ ꯈꯪꯗꯦ ꯅꯪꯅꯕ ꯈꯔ ꯈꯔ ꯈꯣꯠꯇꯅ ꯏꯁꯜꯂꯝꯃꯦ ꯀ ꯀ ꯐꯖꯥ ꯊꯤꯕꯗꯤ ꯈꯪ ꯑꯩꯅ ꯍꯜꯂꯛꯑꯒ ꯍꯥꯏꯒꯦ ꯇꯧꯕꯅꯦ ꯑꯗꯨꯝ ꯄꯥꯞ ꯑꯣꯏꯗ꯭ꯔꯦ ꯏꯁꯥꯗ ꯅꯨꯡꯁꯥꯒ ꯆꯠꯂꯨꯕꯒ ꯆꯥꯛ ꯏꯥꯛ ꯏꯁꯤꯡꯒ ꯆꯥꯨꯔꯕꯁꯦ
ꯆꯥꯗ꯭ꯔꯤ ꯂꯣꯏꯁꯤꯜꯂꯛꯑꯦ
ꯀꯩ ꯊꯣꯡꯉꯕ
ꯏꯔꯣꯟꯒꯗꯕꯅꯤ
ꯀꯩ ꯏꯔꯣꯟꯗꯣꯏꯅꯣ
ꯑꯥꯂꯨ ꯃꯦꯠꯂ ꯇꯣꯛꯗꯧꯅꯤ ꯑꯩꯈꯣꯏꯕꯨ ꯈꯛꯇꯪ ꯆꯥꯗꯧꯅꯤꯅ
ꯑꯣ ꯕꯥ ꯂꯩꯇꯕ꯭ꯔꯥ
ꯂꯩꯇ
ꯀꯥꯏꯖꯈ꯭ꯔꯕ
ꯀꯩꯁꯥꯝꯗ ꯆꯠꯈꯤꯑꯦ
ꯑꯣ
ꯃꯣꯏ ꯆꯥꯛ ꯌꯥꯎꯋꯏꯌꯦ ꯆꯠꯅꯤꯗꯣ
ꯑꯣ ꯍ ꯍꯣꯏ ꯅꯪꯅ ꯁ꯭ꯀꯨꯜ ꯆꯠꯂꯨꯕ꯭ꯔꯥ
ꯆꯠꯂꯤ ꯑꯩꯈꯣꯏ ꯑꯦꯛꯖꯥꯝ ꯂꯥꯁ ꯋꯤꯛꯇ ꯑꯃꯨꯛ ꯇꯧꯔꯅꯤ ꯍꯥꯏꯌꯦ ꯍꯟꯗ꯭ꯔꯦꯗ ꯃꯥꯔꯛꯁꯀꯤ
ꯑꯁ ꯑꯉꯥꯡꯉꯩꯗꯣ ꯑꯋꯥꯕ ꯑꯣꯏꯔꯝꯃꯅꯤ ꯑꯦꯛꯖꯥꯝꯗꯨꯇ ꯇꯧꯕꯗ
ꯑꯉꯥꯡꯗ ꯅꯠꯇꯦ ꯑꯣꯖꯥꯁꯨ ꯂꯣꯏꯅ ꯉꯥꯎꯔꯦꯗ ꯇꯧꯋꯦ ꯏꯝꯄꯣꯔꯇꯦꯟꯕꯨ ꯁꯦꯝꯒꯗ꯭ꯔꯥ ꯀꯣꯏꯁꯟꯕꯨ ꯁꯦꯝꯒꯗ꯭ꯔꯥ ꯆꯦ ꯑꯃꯨꯛ ꯈꯣꯠꯀꯗ꯭ꯔꯥ ꯄꯩꯈꯥ ꯑꯃ ꯍꯥꯏꯗꯣꯛꯇ꯭ꯔꯤꯌꯦ
ꯄꯩꯈꯥ ꯍꯥꯏꯥꯏꯗꯣꯛꯇ꯭ꯔꯤꯉꯩꯗ ꯄꯩꯈꯥ ꯑꯃꯒꯤꯅꯤꯅꯦ ꯇꯧꯔꯤꯁꯦ
ꯄꯩꯈꯥ ꯑꯃꯒꯤ ꯑꯩꯈꯣꯏꯗꯗꯤ ꯂꯥꯎꯗ꯭ꯔꯤꯕꯀꯣ ꯑꯩꯈꯣꯏꯗꯗꯤ ꯍꯥꯏꯗ꯭ꯔꯤ ꯑꯉꯥꯡꯗꯨ ꯂꯥꯎꯕ ꯇꯥꯔꯕ ꯂꯥꯁ ꯋꯤꯛꯇ ꯍ ꯌꯥꯝ ꯇꯧꯅꯤꯅ
ꯑ
ꯑꯩꯈꯣꯏꯅ ꯃꯦꯗꯥꯝꯗꯕꯨꯗꯤ ꯂꯥꯁ ꯋꯤꯛꯇ ꯇꯧꯕ ꯌꯥꯔꯣꯏꯅꯗꯤ ꯍꯥꯏꯈꯤꯅꯦꯕ
ꯑꯣ ꯃꯦꯗꯥꯝꯗꯤ ꯃꯦꯗꯥꯝꯗꯤ ꯄ꯭ꯟꯁꯤꯄꯥꯜꯅꯤ ꯅꯨꯄꯤꯗꯣ
ꯑꯥ
ꯑꯣ
ꯑꯩꯈꯣꯏꯅ ꯍꯥꯏꯒꯅꯤ ꯑꯗꯣ ꯃꯥꯅꯁꯨ ꯍꯥꯏꯌꯦ ꯂꯥꯁ ꯋꯤꯛꯇ ꯇꯧꯕꯗꯤ ꯌꯥꯔꯣꯏ ꯑꯣꯒꯁꯀꯤ ꯐꯥꯔꯁ ꯋꯤꯛ ꯑꯗꯨꯋꯥꯏꯗ ꯇꯧꯕꯅ ꯇꯧꯕꯅꯦꯅꯗꯤ ꯍꯥꯏꯌꯦꯕꯀꯣ
ꯑꯥ
ꯅ ꯈꯪ ꯗꯦꯈꯦ ꯍꯥꯏꯔꯛ ꯇꯣꯏꯩꯅꯣ ꯑꯦꯛꯖꯥꯝ ꯑꯃ ꯍꯥꯏꯗꯣꯛꯄꯩ ꯃꯇꯝꯁꯨ ꯂꯦꯞꯇ꯭ꯔꯤ
ꯅꯪꯁꯨ ꯋꯥꯔꯕꯅꯤ ꯆꯦ ꯌꯦꯡꯕꯒ ꯀꯩꯒ
ꯆꯦ ꯌꯦꯡꯕꯕꯨꯗꯤ ꯂꯣꯏꯔꯦ ꯍꯥꯏꯗꯣꯛꯄꯒꯤ ꯑꯩꯈꯣꯏꯒꯤ ꯅꯣꯇꯤꯁ ꯑꯣꯏꯅ ꯊꯦꯠꯄꯒꯤ ꯏꯕꯗꯣ
ꯑꯥ
ꯑꯗꯨ ꯏꯗꯧ ꯈꯛꯇ ꯉꯥꯏꯁꯜꯂꯛꯑꯦ ꯑꯗꯨ ꯃꯥꯅ ꯐꯤ ꯊꯤꯕ ꯊꯤꯗꯕ ꯇꯧꯕꯅꯤꯅꯅꯦ
ꯎꯝ
ꯑꯗꯨꯗꯨꯒꯤ ꯑꯃꯨꯛ ꯀꯩꯅꯣ ꯇꯧꯕꯅ ꯍꯥꯏꯔꯛꯀꯗ꯭ꯔꯥꯅ ꯏꯗꯕꯤꯗ ꯊꯝꯕ ꯂꯣꯏ ꯂꯣꯏꯊꯣꯛꯑꯒ ꯏꯝꯄꯣꯔꯇꯦꯟꯁꯦꯃ ꯌꯥꯎꯅ ꯍꯧꯔꯛꯄꯅꯤ ꯍꯟꯗ꯭ꯔꯦꯗ ꯃꯥꯔꯛꯁꯀꯤ
ꯎꯝ ꯑꯩꯁꯨ ꯚꯦꯀꯦꯁꯟꯁꯤꯒ ꯚꯦꯀꯦꯁꯟ ꯃꯅꯨꯡ ꯑꯦꯛꯖꯥꯝ ꯇꯧꯁꯤꯟꯕꯒꯤ ꯇꯇ ꯐꯜꯗ꯭ꯔꯦ
ꯅꯣꯏ ꯑꯦꯛꯖꯥꯝ ꯇꯥ ꯀꯦꯌꯥꯗꯣꯏꯗꯣꯏꯅꯣ
ꯂꯥꯛꯏꯕ ꯇꯥꯡ ꯇꯔꯨꯛ ꯑꯗꯨꯋꯥꯏꯗ ꯂꯣꯏꯔꯅꯤ
ꯇꯥꯡ ꯇꯔꯨꯛ ꯑꯗꯨ꯭ꯋꯥꯏꯗ ꯑꯗꯨ ꯂꯣꯏꯔꯒ ꯅꯪ ꯄ꯭ꯔꯦꯛꯇꯤꯀꯦꯜ ꯇꯧꯔꯛꯈꯤꯗꯣꯏꯔꯕ
ꯕ꯭ꯔꯤꯠꯀꯦꯟꯁꯨ ꯋꯥꯠꯂꯤ ꯑꯗꯨꯒ ꯀꯩꯅꯣꯁꯦ ꯗꯤꯖꯔꯇꯦꯁꯟ ꯀꯩꯀꯩꯁꯨꯣ ꯈꯔ ꯋꯥꯠꯂꯤꯦ
ꯎꯝ ꯑꯗꯨ ꯂꯣꯏꯔꯒ ꯌꯨꯝꯗ ꯂꯩꯔꯗꯧꯕ
ꯌꯨꯝ ꯍꯣꯏ ꯑꯗꯨꯒ ꯑꯃꯨꯛ ꯃꯊꯪ ꯑꯦꯛꯖꯥꯝꯒꯤ ꯑꯦꯛꯖꯥꯝ ꯊꯥꯕ ꯑꯦꯟꯇ꯭ꯔꯥꯟꯁꯀꯨꯝꯕ ꯊꯥꯕ ꯑꯗꯨꯃꯥꯏꯅ ꯇꯧꯔꯅꯤ
ꯎꯝ ꯀꯩꯅꯣꯒꯤ ꯃꯁꯇꯔꯒꯤ
ꯑ ꯃꯁ ꯍꯥꯏꯦ
ꯎꯝ
ꯍ ꯏꯔꯣ ꯏꯔꯣꯟꯕ ꯈꯛꯇꯔꯣ ꯑꯇ ꯌꯥꯎꯕ꯭ꯔꯣ
ꯑꯦꯔꯣꯝꯕ ꯈꯛꯇꯅꯤ ꯃꯣꯏ ꯉꯥ ꯑꯌꯥꯏꯕ ꯆꯥꯔꯅꯤ ꯍꯥꯏ ꯑꯩꯁꯨ ꯑꯅꯤꯡꯒꯤ ꯑꯗꯨꯨꯝ ꯆꯠꯂ ꯂꯩꯔꯣꯏꯅꯦ
ꯌꯦꯔꯨꯝ ꯍꯧꯒꯦ ꯍꯥꯏꯔꯣ ꯄꯨꯠꯀꯦ ꯍꯥꯏꯔꯣ
ꯍꯧꯗꯣꯏꯅꯦ ꯌꯦꯔꯨꯝꯒ ꯂꯨꯄꯥ ꯇꯔꯥ ꯄꯤ ꯍꯧꯔꯦꯕꯦꯝꯃ
ꯍꯣꯏ ꯉꯥꯏꯁꯦ ꯑꯁ ꯁꯨꯝꯊꯣꯡ ꯇꯥꯡꯈ꯭ꯔꯦꯗ
ꯂꯨꯃꯤ ꯇꯔꯥꯝ ꯄ ꯍꯧꯔꯦ ꯀꯗꯥꯏꯗꯒꯤ ꯑꯗꯨꯝ ꯆꯥꯅꯤꯡꯉꯕꯒꯤꯗ ꯑꯩꯅꯣ ꯆꯪꯉꯛꯄ ꯋꯥꯂꯦ
ꯆꯥꯅꯤꯡꯉꯣꯝꯗ ꯂꯩꯔ ꯆꯥꯔ ꯋꯥꯅꯤ ꯑꯩ ꯉꯥꯅꯨ ꯃꯔꯝ ꯆꯥꯏꯌꯦ
ꯍꯥꯥꯅꯨ ꯃꯔꯨꯝ ꯀꯌꯥ ꯄꯤꯒꯦ ꯍꯧꯖꯤꯛ
ꯑ ꯑ ꯑ ꯈꯪꯗꯦ ꯄ꯭ꯂꯦꯠꯇ ꯆꯍꯨꯝ ꯑꯗꯨꯃꯥꯏꯅ ꯂꯧꯏ
ꯄ꯭ꯂꯦꯠꯇ ꯆꯍꯨꯝ ꯑꯣꯏꯔꯗꯤ ꯕꯣꯏꯂꯔ ꯃꯔꯨꯝ ꯑꯃꯃꯜ ꯃꯥꯟꯅꯔꯦꯅ ꯉꯥꯅꯨ ꯃꯔꯨꯝ ꯆꯥꯃ ꯐꯔꯦ ꯑꯗꯨꯗꯤ
ꯎꯝ ꯌꯥꯝꯅꯅꯨꯡ ꯃꯔꯔꯨ ꯃꯤ ꯄꯩꯁꯥ ꯇꯥꯊꯣꯛꯑꯄꯤꯔꯛꯄꯁꯤꯕꯨꯣ
ꯎꯝ ꯎ ꯎ ꯅꯪꯉꯣꯟꯗ ꯂꯧꯒꯦ ꯍꯥꯏꯔꯣꯏ ꯏꯕꯦꯝꯃ ꯄꯩꯁꯥ ꯇꯥꯊꯣꯛꯄꯤꯔꯛꯦꯅ ꯍꯥꯟꯅ ꯀꯟꯊꯣꯔꯛꯏ
ꯏꯁꯥ ꯂꯧꯕ ꯌꯧꯗꯕꯣ ꯄꯤꯊꯣꯔꯛꯑꯒ
ꯎꯝ ꯉꯥꯅꯨ ꯃꯔꯨꯝꯗ ꯌꯣꯟꯕꯗꯤ ꯂꯨꯄꯥ ꯇꯔꯥꯅꯦ ꯃꯆꯥꯗꯗꯤ ꯌꯥꯡꯈꯩꯅꯦ ꯍꯥꯏꯌꯦ ꯑꯗꯣ
ꯎꯝ ꯑꯥ ꯈꯪꯗꯦꯗ ꯑꯦꯛꯖꯥꯝ ꯂꯣꯏꯔꯒ ꯌꯥꯝ ꯌꯨꯝꯗ ꯌꯥꯝ ꯁꯖ ꯐꯖ ꯂꯥꯛꯅꯤꯡꯉꯤ ꯑꯩꯈꯣꯏꯁꯨ ꯆꯥꯛ ꯊꯣꯡꯈꯤꯕꯅꯤ ꯆꯦꯆꯦꯅ
ꯆꯤꯆꯦ ꯀꯗ
ꯑꯥ
ꯂꯪ ꯂꯩ ꯄꯥꯜꯂꯝꯔꯥ
ꯑꯣꯣꯏꯂꯔ ꯄꯥꯎ
ꯅꯨꯡꯁꯤꯗ꯭ꯔꯣꯗ
ꯎꯝ ꯑꯩ ꯄꯥꯎꯅ ꯍꯥꯏꯔꯝꯃꯤꯌꯦ ꯉꯍꯥꯟꯈꯩ ꯑꯦꯛꯖꯥꯝꯅꯦ ꯑꯦꯛꯖꯥꯝꯅꯦ ꯇꯧꯕꯗꯨꯗ ꯆꯥꯐꯝ ꯊꯣꯛꯐꯝ ꯐꯖꯅ ꯈꯪꯗ꯭ꯔꯕ
ꯎꯝ
ꯑꯗ ꯉꯁꯤꯗꯤ ꯌꯦꯟ ꯈꯤꯇꯪ ꯂꯩꯔ ꯆꯥꯗꯦꯅ ꯌꯦꯟꯗꯣ ꯂꯩꯔꯨꯔꯦ
ꯎꯝ
ꯑꯗꯨꯒ ꯁꯦꯝ ꯁꯥꯔꯝꯃꯦ ꯃꯌꯥꯟ ꯀꯩꯀꯩꯣ ꯆꯤꯆꯤ ꯊꯥꯒꯠꯂꯒ ꯊꯣꯡꯍꯧꯕꯅꯤ ꯃꯨꯟꯕ ꯉꯥꯏꯕ ꯑꯣꯏꯅ ꯂꯩꯔꯝꯕꯅꯦ ꯅꯪ ꯇꯥꯟ ꯌꯥꯝ ꯆꯥꯅ ꯀꯣꯜ ꯇꯧꯁꯤꯜꯂꯛꯑꯕ
ꯎꯝ ꯎꯝ
ꯉꯔꯥꯡ ꯑꯦꯛꯖꯥꯝꯗꯨꯁꯨ ꯐꯖꯅ ꯍꯥꯏꯒꯦ ꯇꯧꯔꯒ ꯍꯜꯂꯥꯒ ꯅꯨꯡꯁꯥ ꯁꯥꯕ ꯀꯩꯣ ꯀꯣꯛ ꯆꯤꯛꯈꯤꯗꯅꯅꯦ ꯐꯣꯟ ꯇꯧꯔꯛꯇ꯭ꯔꯕ
ꯅꯨꯡꯁꯥ ꯌꯥꯝ ꯁꯥꯗ꯭ꯔꯥ ꯍꯧꯖꯤꯛꯁꯦ
ꯍ ꯑꯦꯃꯦ
ꯅꯣꯡ ꯆꯨꯔꯒ ꯍꯥꯡꯈꯤꯕꯩꯔꯣꯍꯪꯗꯦ
ꯑꯌꯨꯛꯇꯅ ꯑꯃꯨꯛ ꯅꯣꯡ ꯆꯨꯔꯤꯅꯤ ꯑꯌꯨꯛꯇꯨꯅ ꯑꯃꯨꯛ ꯅꯣꯡ ꯆꯨꯔꯤꯅꯦꯕ ꯅꯣꯡ ꯅꯨꯡꯗꯨ ꯑꯃꯨꯛ ꯍꯣꯏ ꯅꯣꯡ ꯆꯨꯏ
ꯎꯝ ꯑꯩꯈꯣꯏꯅ ꯁꯨꯒꯨ ꯆꯨꯗ꯭ꯔꯤꯅꯦ
ꯅꯣꯡꯆꯨꯗ ꯒꯥꯔꯤ ꯃꯆꯥꯗꯨꯗ ꯆꯠꯂꯦ
ꯎꯝ
ꯑꯦꯛꯖꯥꯝ ꯁꯦꯟꯇꯔ ꯃꯐꯝꯗꯣ ꯉ ꯆꯥ ꯆꯠꯂꯦ ꯑꯗꯨꯒ ꯅꯣꯡ ꯆꯨꯗꯅ ꯀꯟꯅ ꯊꯧꯔ ꯆꯠꯂꯦ ꯑꯗꯨꯒ ꯌꯧꯔꯝꯗꯥꯏꯗꯨꯗꯗꯤ ꯍꯥꯡꯈ꯭ꯔꯦ ꯅꯣꯡ ꯇꯥꯗ ꯀꯟꯅ ꯑꯅꯤ ꯊꯧꯔꯠꯆꯔꯤ ꯑꯗꯨꯒ ꯍꯜꯂꯛꯄꯗꯅ ꯑꯝ ꯇ ꯑꯣꯏꯕ ꯅꯨꯡꯁꯥ ꯁꯥꯇ꯭ꯔꯦꯛ ꯁꯥꯔꯒ ꯎꯐꯨꯜꯁꯤꯅ ꯃꯤꯠ ꯑꯣ ꯀꯩꯅꯣ ꯃꯥꯏꯒꯗꯤ ꯀ꯭ꯔꯦꯡ ꯀ꯭ꯔꯦꯡ ꯂꯥꯎꯔꯦ
ꯅꯣꯡ ꯆꯨꯔꯒ ꯍꯥꯡꯈꯤꯕꯒꯤ ꯀꯩꯅꯣꯗꯣ ꯅꯨꯡꯁꯥ ꯊꯥꯗꯣꯔꯛꯄꯗꯣ
ꯎꯝ
ꯅꯨꯡꯀꯨꯞ ꯑꯣꯏ ꯂꯩꯊꯤ ꯑꯣꯏ ꯌꯥꯝ ꯆꯦꯟꯕꯅꯦ ꯅꯨꯡꯁꯤꯠ ꯁꯂꯛꯄ ꯀꯥꯟꯗ
ꯈꯪꯁꯦ ꯃꯥꯏꯈ ꯑꯩ ꯁꯨꯃꯥꯏꯅ ꯈꯨꯠꯅ ꯅꯥꯜꯂ ꯌꯦꯡꯀꯥꯟꯗ ꯀꯔꯦꯡ ꯀꯔꯦꯡ ꯌꯦꯡꯕꯗꯣ
ꯎꯝ
ꯑꯗꯨ ꯃꯥꯏꯅ ꯅꯨꯅꯤꯃꯤꯠꯇ ꯍꯦ
ꯎꯝ ꯍ
ꯍ ꯅꯍꯥꯟ ꯅꯣꯏ ꯀꯣꯏ ꯆꯂꯨꯕꯗꯤ ꯑꯗꯨ ꯅꯨꯡꯉꯥꯏꯕ꯭ꯔꯥ
ꯅꯨꯡꯉꯥꯏꯈꯤ ꯅꯪ ꯌꯥꯎꯍꯧꯗ꯭ꯔꯦ
ꯑꯩ ꯅꯣꯏꯒꯤ ꯏꯁꯇꯦꯇꯁ ꯌꯦꯡꯉꯒ ꯍꯦ
ꯖꯪ ꯆꯥꯒ ꯈꯥꯡꯉꯦ
ꯑꯥ ꯃꯊꯪ ꯆꯠꯄꯗ ꯌꯥꯎꯔꯨꯔꯒ ꯌꯥꯎꯔꯨꯔꯒ ꯂꯣꯏꯔꯦ
ꯃꯊꯪꯗ ꯑꯩꯗ ꯈꯔ ꯂꯥꯑꯝ ꯆꯠꯁꯦ
ꯀꯥꯏꯗ
ꯅꯪ ꯂꯥꯛꯑꯒ ꯇꯥꯗꯧꯕ ꯃꯥꯜꯂꯦ ꯀꯥꯡꯒꯤꯦꯗꯏꯗꯅꯦ
ꯑꯣ
ꯆꯧꯒ ꯍꯧꯔꯒ ꯃꯣꯃꯣꯒ ꯂꯧꯔꯒ ꯑꯩꯈꯣꯏ ꯑꯆꯥꯄꯣꯠ ꯆꯁꯦꯅ ꯍꯥꯏꯅꯕꯅꯦ ꯅꯪꯅ ꯑꯗꯥꯗꯣ ꯃꯥꯁꯦ
ꯐꯔꯦ ꯑꯗꯨꯗꯗꯤ ꯌꯥꯎ ꯅꯪꯅꯕ
ꯎꯝ ꯄꯨꯖꯥꯗꯨ ꯉꯥꯏꯍꯥꯛ ꯂꯥꯛꯄꯗꯣ ꯀꯩꯅꯣ ꯌꯥꯝ ꯆꯥꯅꯤꯡꯉꯦꯕ ꯀꯤꯈꯣꯝ ꯌꯥꯝ ꯆꯥꯅꯤꯡꯉꯦꯕꯀꯣ ꯉꯥꯗꯣ
ꯎꯝ
ꯑꯗꯨꯒ ꯃꯥꯅ ꯂꯥꯏꯍꯧ ꯇꯧꯔ ꯂꯥꯛꯄꯒꯤ ꯆꯥꯕ ꯌꯥꯗ꯭ꯔꯦꯗꯅ
ꯎꯝ
ꯑꯗꯤ ꯊꯥꯏꯅ ꯑꯩꯗꯤ ꯂꯤꯃꯤꯠꯇ ꯂꯩꯀꯣ ꯑꯩꯗꯤ ꯂꯤꯃꯤꯠꯇ ꯂꯩꯀꯣ ꯇꯧꯕꯗ ꯃꯥꯗꯤ ꯆꯥꯕ ꯉꯝꯗ꯭ꯔꯦ
ꯎꯝ
ꯑꯗꯣ ꯑꯩꯅ ꯀꯥꯡꯗ ꯑꯃꯨꯛ ꯂꯥꯛꯑꯣ ꯀꯥꯡꯗ ꯀꯣꯏꯕ ꯆꯠꯁꯦ ꯍꯥꯏꯕ
ꯎꯝ
ꯑꯗꯣ ꯑꯩ ꯊꯣꯟꯗ ꯂꯥꯛꯑꯗꯤ ꯂꯝꯕꯤ ꯉꯥꯎꯗꯧ ꯃꯥꯜꯂꯦꯅ ꯑꯃꯨꯛ ꯇꯧꯔꯦ
ꯀꯩꯅꯣ ꯍꯥꯏꯁꯦ ꯂꯝꯕꯤ ꯈꯪꯗꯕ꯭ꯔꯥ ꯍꯥꯏꯁꯤꯕꯣ ꯑꯉꯥꯡ ꯃꯆꯥꯥꯗꯕ
ꯄꯥꯏꯟꯗ ꯂꯥꯛꯄꯗꯣ
ꯎꯝ
ꯑꯗꯨ ꯅꯗꯤ ꯉꯥꯎꯗꯧ ꯃꯥꯜꯂꯦ
ꯂꯥꯏꯅ ꯂꯥꯛꯄꯗꯣ ꯃꯌꯨꯝꯗꯒꯤꯩ ꯇꯣꯡꯉꯒ ꯕꯖꯥꯔꯐꯧ ꯂꯥꯛꯑꯗꯤ ꯕꯖꯥꯔ ꯕꯖꯥꯔꯗ ꯑꯩꯈꯣꯏ ꯁꯤ ꯑꯗꯨꯝ ꯀꯩꯅꯣ ꯇꯧꯅ ꯌꯥꯏꯗꯅ
ꯎꯝ ꯑꯩꯅ ꯕꯖꯥꯔꯐꯧ ꯂꯥꯛꯑꯗꯤ ꯅꯪ ꯌꯧꯔꯛꯑꯗꯧꯗꯨꯕꯣꯅ ꯍꯥꯏꯔꯤꯅꯦꯕ
ꯑꯥ
ꯑꯗꯨ ꯀꯤꯌꯦ ꯅꯪ ꯑꯗꯨꯔꯒꯅ ꯀꯣꯟꯅ ꯂꯥꯛꯄꯗ ꯀꯣꯏꯔꯨꯔꯁꯦ ꯑꯃꯨꯛꯀꯥꯟ ꯍꯥꯏꯕ
ꯎꯝ ꯂꯥꯛꯈꯤꯅꯦ ꯍꯥꯏꯕ꯭ꯔꯣ
ꯑ ꯇꯦꯄ ꯑꯣꯏꯅꯤꯗ ꯇꯔꯄꯣꯟꯒꯤꯗ ꯇꯥꯔꯦ ꯋꯥꯠꯂꯤ
ꯇꯔꯄꯣꯟꯁꯤꯕꯨ ꯀꯩꯅꯣ ꯍꯥꯏꯗ ꯅꯠꯇ꯭ꯔꯣ ꯑ
ꯎꯝ ꯁꯦꯞꯇꯦꯝꯕꯔ ꯁꯦꯞꯇꯦꯝꯕꯔ ꯑꯣꯛꯇꯣꯕꯔ ꯑꯗꯨꯋꯥꯏꯗ ꯑꯣꯏꯗꯣꯏ
ꯎꯝ
ꯑꯩꯈꯣꯏꯒꯤ ꯃꯅꯤꯄꯨꯔꯤ ꯀꯦꯂꯦꯟꯗꯔꯗꯣ ꯀꯤꯍꯣꯝꯂ ꯂꯩꯈꯤꯗ꯭ꯔꯦ ꯏꯇꯩ ꯅꯥꯎꯇꯣꯟꯁꯨ ꯀꯣꯡꯒ꯭ꯔꯦꯡ ꯍꯪꯉꯛꯄꯅꯦꯕ
ꯎꯝ
ꯑꯣ ꯋꯥꯏꯊꯧꯗꯒꯤ ꯌꯦꯡꯒꯗꯕꯅꯤꯅ ꯋꯥꯏꯊꯧꯗꯨꯗꯤ ꯂꯥꯏꯟꯒꯩ ꯆꯠꯇꯧꯅꯤꯅ ꯈꯥꯝꯗ꯭ꯔꯦꯗꯅ
ꯎꯝ
ꯑꯗꯩ ꯉꯥꯔꯤꯌꯥꯟꯗꯨꯁꯨ ꯌꯥꯎꯕꯅꯦ ꯉꯥꯔꯤꯌꯥꯟꯗ ꯑꯣꯏꯔꯁꯨ ꯌꯦꯡꯁꯦꯅ ꯍꯥꯏꯅꯔꯦ ꯑꯗꯣ ꯃꯊꯛ ꯂꯝꯕꯤꯗꯣ ꯊꯧꯒꯠꯄꯗꯣ ꯂꯝꯕꯤ ꯊꯤꯡꯍꯧꯔꯦꯕ
ꯎꯝ ꯑꯣ ꯃꯤ ꯑꯃ ꯂꯩꯇꯕ ꯑꯃ ꯌꯥꯎꯋꯦ ꯍꯥꯏꯕꯗꯣ
ꯑꯥ ꯑꯗꯨꯗꯨꯅ ꯆꯠꯇ꯭ꯔꯦꯗꯅ ꯑꯁ ꯔꯤ ꯈꯥꯝꯕ ꯌꯥꯗ꯭ꯔꯦ ꯐꯔꯛ ꯇꯥꯔꯦ ꯍꯥꯏꯔ ꯂꯩꯔꯔꯣꯏꯁꯦꯅ ꯑꯗꯨꯃꯥꯏꯅ ꯇꯧꯔ ꯍꯟꯈꯔꯦ
ꯎꯝ
ꯃꯊꯪ ꯂꯥꯛꯄꯗꯗꯤ ꯂꯧꯕꯤꯔꯛꯁꯦꯅ ꯍꯥꯏꯅꯕꯅꯦ ꯈꯣꯡ꯭ꯔꯩ ꯌꯥꯝ ꯆꯥꯛꯏ ꯇꯅꯥꯎꯇꯣꯂꯦ
ꯎꯝ ꯍꯥꯎꯗ ꯍꯣꯏ ꯑꯗꯨꯗꯤ
ꯎꯝ
ꯑꯩ ꯑꯗꯨꯝ ꯆꯥꯅꯤꯡꯉꯤ
ꯑꯗꯨꯁꯨ ꯃꯅꯨꯡꯒꯤ ꯑꯉꯧꯕꯗꯧ
ꯎꯝ
ꯑꯗꯨ ꯂꯧ ꯊꯣꯛꯑꯒ ꯆꯥꯏꯍꯦ ꯑꯗꯨ ꯆꯤꯁꯦ ꯍꯥꯏꯅ ꯑꯗꯨ ꯂꯧꯊꯣꯛꯑꯗꯤ ꯀꯩꯗ ꯍꯥꯎꯗꯣꯏꯕꯅ ꯃꯥꯅ ꯑꯗꯨ ꯂꯧꯊꯣꯛꯇꯕꯤꯗ ꯑꯃꯨꯛ ꯄꯤꯖꯩ ꯍꯥꯏꯕꯅꯦꯕ
ꯎꯝ
ꯃꯤꯅꯗꯤ ꯍꯧꯋꯦ ꯍꯧꯋꯦꯅ ꯈꯪꯆꯗ ꯆꯥꯢꯌꯦ ꯑ ꯀꯩꯅꯣꯒꯤ ꯊꯣꯏꯊꯣꯏꯒꯤ ꯉꯔꯥꯡ ꯚꯤꯗꯤꯑꯣ ꯑꯃ ꯊꯥꯔꯛꯄꯗꯣ ꯎꯔꯕ
ꯎꯝ
ꯅꯨꯡꯁꯤꯗ꯭ꯔꯣꯗ ꯏꯁꯇꯤꯟ ꯇꯞꯇꯨꯗ
ꯑꯥ ꯅꯤꯉꯥꯢꯗꯤꯕ
ꯑꯝ ꯅꯍꯥꯟꯁꯤꯗ ꯂꯥꯛꯑ ꯂꯩꯔꯝꯕꯗꯨꯁꯨ ꯑꯩꯈꯣꯏꯗꯒ ꯄꯥꯝꯅ ꯂꯩꯌꯨ ꯌꯥꯗꯦ ꯑꯆꯧꯕꯗ ꯆꯦꯟꯈꯤꯕꯕ ꯑꯆꯧꯕꯣꯏꯗ ꯆꯦꯟꯈꯤꯕꯕ ꯆꯠꯂꯝꯗꯥꯏꯗꯨꯐꯥꯎ ꯆꯠꯁꯦꯕ ꯌꯥꯗꯦ ꯁꯥꯟꯅꯕ ꯅꯨꯡꯉꯥꯏꯕꯒꯤ ꯎꯝ ꯃꯣꯏꯒꯤ ꯅꯥꯟꯊꯅꯕꯤꯗꯣ ꯑꯆꯧꯕꯒꯤ ꯑꯗꯨꯗꯣ ꯉꯥꯎ ꯂꯩꯈ꯭ꯔꯕ
ꯎꯝ
ꯑꯗꯣ ꯍꯜꯂꯝꯗꯥꯏꯗꯨꯗꯤ ꯑꯗꯨ ꯑꯩꯈꯣꯏꯗ ꯄꯣꯔꯛꯑꯦ ꯑꯗꯨꯗ ꯁꯥꯟꯅꯍꯟ ꯁꯥꯟꯅꯍꯜꯂꯒ ꯂꯣꯏꯁꯤꯟꯕꯤꯔꯒꯅꯤ ꯄꯨꯈ꯭ꯔꯤꯗꯕ ꯃꯃꯥꯅ
ꯎꯝ
ꯈꯟꯖꯦ ꯌꯥꯗꯗꯅ
ꯃꯊꯪ ꯀꯥꯡꯗ ꯂꯥꯛ ꯌꯥꯔꯗꯤ ꯐꯗꯧꯅꯤꯅꯦ
ꯍꯥꯟꯗꯛꯅꯦ ꯑꯗꯣ ꯂꯥꯛꯑꯔꯣꯏ ꯍꯥꯏꯔꯛꯑꯃꯦ ꯇ꯭ꯔꯄꯣꯟꯗ ꯂꯥꯛꯀꯦꯅ ꯎꯝ ꯇꯔꯄꯣꯟꯗ ꯑꯣꯏꯅ ꯂꯥꯛꯀꯦ ꯍꯥꯏꯔꯝꯃꯦ ꯁꯨꯝ ꯏꯅꯦ ꯑꯣꯏꯅ ꯀꯩ ꯍꯥꯏꯔꯛꯀꯅꯦꯅ ꯈꯟꯕ ꯑꯣꯏꯔꯝꯒꯅꯤ
ꯈꯔ ꯅꯛꯅ ꯂꯩꯖꯔꯝꯃꯗꯤ ꯐꯗꯧꯕ
ꯎꯝ ꯅꯨꯡꯉꯥꯏꯗꯧꯕ
ꯎꯝꯍꯨꯝ
ꯂꯥꯞꯃꯟꯗꯅ ꯃꯥꯁꯨ ꯅꯨꯡꯉꯥꯏꯖꯗ꯭ꯔꯦ ꯑꯩꯈꯣꯏꯅꯁꯨ ꯅꯨꯡꯉꯥꯏꯇ꯭ꯔꯦ
ꯀꯏ ꯎ ꯑꯗꯨꯗꯣ ꯍꯥꯏꯗꯤ ꯏꯁꯥꯒꯤ ꯒꯥꯔꯤ ꯆꯠꯆꯕ ꯅꯠꯇ꯭ꯔꯗꯤ ꯑꯗꯨꯝ ꯐꯔꯛ ꯇꯥꯏꯗꯅ ꯂꯥꯏꯟ ꯒꯥꯔꯤ ꯆꯠꯄ ꯍꯥꯏꯁꯤꯗꯤ
ꯎꯝ
ꯅꯨꯡꯉꯥꯏꯕ ꯂꯣꯏꯁꯨ ꯑꯣꯏꯗꯦꯕ ꯂꯥꯏꯟ ꯒꯥꯥꯏ ꯆꯠꯄꯁꯨ ꯌꯥꯝ ꯋꯥꯕꯅꯦꯕ
ꯁꯥꯟꯅꯄꯣꯠ ꯀꯣꯜꯂ ꯆꯠꯈ꯭ꯔꯤꯗꯨꯅꯦ
ꯎꯝ
ꯍꯜꯂꯝꯗꯥꯏꯗ ꯕꯕꯥꯅ ꯂꯩꯕꯤꯕꯅꯦꯌꯦ
ꯎꯝ
ꯑꯗꯨꯢ ꯁꯨꯡꯊꯥ ꯊꯥꯗꯣꯛꯗ ꯀꯩ ꯑꯗꯨꯝ ꯀꯣꯜꯂꯒ ꯆꯠꯂꯦꯅ
ꯋꯥꯁꯨ ꯋꯥꯖꯔꯝꯗꯣꯏꯅꯦ ꯃꯤ ꯂꯥꯏꯟ ꯆꯠꯂꯤꯗꯣ
ꯋꯥꯔꯝꯗꯣꯏꯅꯦ ꯑꯗꯣ ꯎꯝ ꯃꯥ ꯍꯥꯟꯅ ꯂꯝ ꯌꯥꯝ ꯍꯦꯜꯂꯝꯕꯗꯣ
ꯎꯝ
ꯑꯗꯨ ꯁꯥꯟꯅꯄꯣꯠꯇꯣ ꯂꯩꯔꯛꯄꯗꯩ ꯌꯥꯝ ꯐꯔꯦꯌꯦ
ꯎꯝ
ꯇꯨꯃꯤꯟꯅ ꯑꯗꯨꯝ ꯐꯃ ꯁꯥꯟꯅ ꯂꯩꯔꯦ ꯍꯥꯏꯁꯤꯅꯦ ꯅ ꯂꯝ ꯍꯦꯟꯒꯠ ꯎꯝ ꯂꯝ ꯍꯦꯟꯒ ꯇꯧꯔꯁꯨ ꯃꯌꯨꯝꯗ ꯁꯤꯗ ꯏꯌꯥꯔꯄꯣꯛꯇꯩ ꯂꯩꯈ꯭ꯔꯦꯗꯅ